ꯍꯦꯍꯦ ꯉꯁꯤꯁꯦ ꯅꯪꯒꯤ ꯅꯦꯠꯋꯔꯀ ꯌꯥꯝ ꯐꯩꯅꯦ
ꯐꯕꯅꯦ
ꯊꯕꯛ ꯇꯧꯅꯤꯡꯉꯥꯏ ꯂꯩꯖꯗ꯭ꯔꯕꯅꯤꯅ ꯍꯥ ꯏꯇꯥꯎꯁꯦ
ꯍꯣꯏ ꯂꯩꯇ꯭ꯔꯦ ꯑꯩꯖꯨ
ꯌꯥꯝ ꯋꯔꯥ ꯃꯥꯜꯂꯦꯗ ꯊꯕꯛ ꯇꯧꯅꯤꯡꯉꯥꯏ ꯂꯩꯇꯕꯒꯤ
ꯊꯕꯛ ꯂꯩꯇ꯭ꯔꯁꯨ ꯋꯥꯏ ꯊꯕꯛ ꯁꯨꯔꯁꯨ ꯋꯥꯏꯌꯦꯀꯣ
ꯅꯣꯛꯅꯤꯡꯉꯥꯛꯑꯅꯤ ꯑꯗꯩꯗꯤ ꯅꯪꯁꯨ ꯅꯣꯛꯅꯤꯡ ꯅꯣꯛꯅꯤꯡꯕ ꯋꯥ ꯌꯥꯝ ꯉꯥꯡꯉꯦ
ꯇꯧꯗꯕ꯭ꯔꯣ ꯅꯣꯏꯗꯤ
ꯍꯣꯏ ꯊꯕꯛ ꯂꯩꯇꯕꯒꯤ ꯑꯋꯥꯕꯗꯨ ꯊꯦꯡꯅꯩꯌꯦ ꯑꯩꯁꯨ
ꯀꯩꯗꯧꯗꯣꯏꯅꯣ ꯈꯪꯗꯕꯗꯣ ꯑꯩꯗꯤꯀꯣ ꯑꯩꯈꯣꯏ ꯀꯥꯗꯒꯤ ꯍꯦꯟꯗꯣꯛꯇꯦꯕ
ꯅꯪꯒꯤ ꯑꯁꯤ ꯅꯪꯒꯤ ꯀꯞ ꯑꯃ ꯄꯤꯕꯤꯕꯗꯣ ꯏꯌꯥꯝꯕꯅ ꯅꯪꯒꯤ
ꯍꯣꯏ
ꯍꯧꯔꯒ ꯑꯗꯨꯗꯣ ꯍꯤꯡꯉꯤꯕ꯭ꯔꯣ ꯂꯩꯔꯤꯕ꯭ꯔꯣ
ꯂꯩꯌꯦ
ꯑꯦ ꯀꯃꯥꯏ ꯀꯃꯥꯏꯅ ꯇꯧꯔꯤꯒꯦ ꯍꯥꯏꯗꯤ ꯃꯆꯨꯒ ꯀꯣꯛꯇ꯭ꯔꯤꯕ꯭ꯔꯣ
ꯀꯣꯛꯇꯔꯤꯌꯦ ꯑꯩ ꯍꯨꯖꯤꯛ꯫
ꯐꯖꯩꯔꯦ ꯈꯜꯂꯒ ꯊꯥꯔꯛꯑꯣ ꯍꯥꯏꯕ ꯐꯣꯠꯇꯣꯗꯣ ꯊꯥꯔꯛꯑꯣ ꯍꯥꯏꯕꯅꯦ ꯑꯩꯅ꯫ ꯐꯖꯔꯦ ꯈꯜꯂꯤꯕ ꯐꯣꯇꯣꯁꯦ ꯌꯥꯝ ꯊꯤꯗ꯫
ꯑꯩꯁꯨ ꯊꯤꯌꯦ꯫
ꯑꯩꯗꯣ ꯐꯣꯇꯣꯐꯥꯎ ꯂꯩꯇꯕꯒꯤꯀꯣ꯫
ꯑꯩꯗꯤ ꯑꯗꯨꯒꯨꯝꯕ ꯑꯗꯨꯒꯨꯝꯕꯒꯤꯅꯦ ꯈꯪꯗꯦꯕ ꯑꯩꯗꯤ꯫
ꯄꯥꯁꯄꯣꯔꯠꯁꯨ ꯌꯥꯕ꯭ꯔꯥ ꯍꯪꯕꯅꯦ ꯑꯩꯗꯤ꯫
ꯑꯍ ꯄꯥꯁꯄꯣꯔꯠ‌ ꯄꯤꯁꯤꯜꯂꯤꯔ ꯍꯥꯏꯖꯦ꯫
ꯄꯥꯁꯄꯣꯔꯠꯁꯨ ꯌꯥꯕ꯭ꯔ ꯑ ꯑꯣꯍꯣ ꯑꯍ ꯑꯗꯨ ꯅꯠꯇꯕ ꯐꯖꯕ ꯐꯣꯇꯣ ꯑꯃ ꯊꯔꯛꯑꯣ ꯍꯥꯏꯌꯦ ꯑꯗꯨ ꯈꯨꯗꯛꯇ ꯐꯣꯇꯣ ꯀꯥꯞꯄꯤꯕ ꯑꯩꯗꯣ꯫
ꯑꯁ꯫
ꯑꯍ꯫
ꯈ꯭ꯔꯤꯁꯃꯥꯁꯒꯤ ꯐꯣꯠꯇꯣ ꯊꯥꯕ ꯃꯥꯂꯤꯗ꯫
ꯅꯠ ꯈ꯭ꯔꯤꯁꯃꯥꯁꯀꯤ ꯅꯠꯇꯦ ꯑꯗꯨꯗꯣ ꯈꯨꯗꯛꯇ ꯁꯦꯠꯇꯕ ꯌꯥꯗꯕꯒꯤ ꯐꯅꯦꯛ ꯁꯦꯠꯂꯒ ꯀꯥꯞꯄꯅꯦ ꯑꯗꯨꯝ꯫
ꯐꯤꯔꯤꯠ ꯑꯉꯥꯡꯕ ꯑꯃꯒ꯫ ꯐꯤꯠ ꯑ ꯀꯩꯅꯣ ꯈꯔ ꯍꯪꯒꯥꯝ ꯃꯄꯥꯟ ꯃꯆꯨ ꯃꯥꯜꯂꯤ ꯀꯣ꯫
ꯐꯨꯔꯤꯠꯔꯣ?
ꯑꯥ꯫
ꯉꯁꯥꯏ ꯑꯩ‌ ꯐꯨꯔꯤꯠꯇꯣ ꯎꯝ ꯄꯤꯡ ꯑꯣꯏ ꯀꯩ ꯑꯣꯏ ꯇꯧꯕꯅꯦ ꯑꯗꯨꯒ ꯑꯦ ꯑꯩꯈꯣꯏꯅ ꯁꯥꯁꯦ ꯍꯥꯏꯕ ꯐꯅꯦꯛꯇꯣ ꯈꯪꯕ꯭ꯔꯥ꯫
ꯑ꯫
ꯑꯗꯨꯒꯤ ꯑꯗꯨꯒꯤ ꯃꯆꯨ ꯆꯪ ꯆꯠꯄꯅꯦꯕ ꯑꯩꯒꯤ ꯐꯨꯔꯤꯠꯇꯣ꯫ ꯑꯗꯨꯒ ꯐꯅꯦꯛꯅ ꯑꯃꯨꯕ꯫
ꯅꯪ ꯐꯅꯦꯛ ꯁꯥꯈꯤꯗꯣꯏꯔꯥ ꯑꯃꯨꯛꯀ ꯈ꯭ꯔꯤꯁꯃꯥꯁ ꯌꯧꯔꯝꯗꯥꯏꯗ꯫
ꯁꯥꯗꯧ ꯃꯥꯟꯗ꯭ꯔꯦꯗ꯫
ꯅꯪ ꯁꯒꯠꯂꯤ ꯀꯦꯛꯇꯤ ꯍꯦꯟꯒ꯭ꯔꯦ꯫
ꯑꯣ ꯁꯥꯔꯔꯣꯏ꯫
ꯍꯧꯖꯤꯛꯀꯥꯟ ꯀꯣꯟꯅ ꯇꯨꯔꯒ ꯃꯤꯅ ꯁꯥꯕ ꯌꯥꯝ ꯃꯥꯟꯕ ꯌꯥꯝ ꯊꯣꯛꯅꯈ꯭ꯔꯕꯅꯦ꯫
ꯑꯁ ꯐꯅꯦꯛꯀꯣ ꯑꯇꯣꯞ ꯑꯇꯣꯞꯄ ꯌꯥꯝ ꯊꯣꯛꯑꯦꯗ ꯐꯅꯦꯛꯇꯣ ꯇꯥꯡꯉꯦ ꯍꯧꯖꯤꯛꯇꯤ ꯂꯤꯁꯤꯡ ꯃꯔꯤꯒ ꯆꯥꯝꯃꯉꯥꯅꯦ꯫
ꯇꯥꯡꯉꯤꯍꯦ ꯑꯗꯨꯗꯤ꯫
ꯑꯁ ꯅꯣꯏꯗꯁꯨ ꯀꯩꯅꯣ ꯉꯥꯅꯨ ꯂꯩꯕ꯭ꯔꯣ꯫
ꯀꯥꯏꯗꯒꯤ ꯉꯥꯅꯨꯔꯣ ꯃꯁꯛ ꯉꯍꯥꯎ ꯎꯗꯕ ꯇꯥꯗꯕ ꯀꯨꯏꯔꯦꯍꯦ꯫
ꯀꯩꯅꯣ ꯉꯥꯅꯨꯒꯤ ꯃꯈꯣꯜ ꯃꯥꯜꯂꯦ꯫
ꯁ꯭ꯋꯥꯏꯗꯔꯣ ꯑꯉꯥꯡ ꯅꯨꯄꯥ ꯃꯆꯥ ꯑꯃ ꯂꯩꯌꯦ꯫
ꯍꯣꯏ꯫
ꯁꯥꯟꯅꯔꯤꯅꯦꯅ ꯍꯧꯗꯣꯡ ꯃꯈꯣꯟ ꯈꯔ ꯁꯥꯔꯛꯀꯅꯤ꯫
ꯑꯦꯛꯆ꯭ꯌꯦꯜ ꯈꯣꯏꯅ ꯄꯨꯡꯁꯥ ꯁꯔ ꯁꯅꯥꯔ ꯂꯩ ꯃꯇꯣꯝꯗ ꯃꯥꯒꯤ ꯂꯦꯡꯒꯥ ꯂꯩꯖꯗꯕꯒꯤ ꯃꯇꯣꯝꯗ ꯁꯥꯅ ꯂꯩ ꯃꯗꯤ ꯁꯨꯃꯥꯡꯗ
ꯑꯣ ꯑꯁ ꯅꯪꯒ ꯁꯥꯟꯅꯧꯅꯦ ꯑꯗꯨꯗꯤ
ꯏꯃꯥꯟꯅꯕꯤ ꯑꯃꯁꯨ ꯉꯔꯥꯡ ꯀꯅꯥ ꯀꯩꯅꯣ ꯍꯧꯗꯣꯡ ꯌꯥꯝ ꯈꯣꯡꯉꯦ ꯍꯥꯏꯕ ꯑꯩꯁꯦ ꯆꯪꯉ ꯑꯃ ꯁꯅꯔꯤꯕꯅꯦ ꯍꯥꯏꯕ ꯎꯝ
ꯅꯪ ꯅꯥꯛꯇ ꯍꯧꯗꯣꯡ ꯂꯩꯕ꯭ꯔꯥ ꯍꯥꯏ
ꯅꯣꯏ ꯅꯆꯦꯗꯣ
ꯑꯥ
ꯑꯩꯗꯤ ꯌꯥꯝ ꯅꯣꯛꯅꯤꯡꯉꯦ ꯅꯣꯏ ꯅꯆꯦꯗꯣ꯫
ꯋꯥꯔꯤ ꯁꯥꯁꯦ ꯍꯥꯏꯕꯅꯦꯕ ꯃꯅꯀꯣ
ꯑꯥ
ꯋꯥꯔꯤ ꯁꯥꯟꯅꯁꯦ ꯍꯥꯏꯕꯅꯦ ꯑꯩꯅ ꯑꯣ ꯍꯣꯏ ꯍꯥꯏꯔꯤꯀꯥꯟꯗ ꯃꯥꯗꯤ ꯈꯨꯗꯛꯇ ꯇꯧꯔꯛꯇꯦꯕꯀꯣ꯫
ꯎꯝ
ꯑꯗꯣ ꯄꯨꯡꯈꯥꯏꯃꯨꯛ ꯂꯩꯔꯀꯥꯟꯗ ꯑꯃꯨꯛ__ ꯑꯪ ꯋꯥꯔꯤ ꯁꯥꯔꯁꯦ ꯇꯧꯔꯛꯀꯅꯦꯕꯀꯣ
ꯎꯝ
ꯑꯥ ꯍꯥꯏꯕꯗꯤ ꯑꯩꯈꯣꯏꯅ ꯑꯗꯨꯝ ꯂꯩꯅꯔꯤꯀꯥꯟꯗ ꯑ ꯑꯈꯣꯏꯅ ꯑꯣ ꯑꯣꯟꯂꯥꯏꯟ ꯂꯩꯔꯤꯀꯥꯟꯗ ꯑꯗꯣ ꯑꯃꯒ ꯑꯃꯒ ꯎ ꯋꯥꯔꯤ ꯁꯥꯥꯁꯦ ꯍꯥꯏꯔꯗꯤ ꯑꯥ ꯊꯥꯔꯛꯄ ꯌꯥꯏꯗꯅꯀꯣ꯫
ꯎꯝ
ꯃꯥꯗꯤ ꯑꯃꯨꯛ ꯑꯃꯨꯛ ꯀꯨꯏꯅ ꯂꯩꯔꯒ ꯑꯃꯨꯛ ꯊꯥꯔꯛꯄꯅꯦꯕ ꯇꯧꯔꯛꯀꯗꯣꯏꯅꯦ꯫
ꯃꯥ ꯑꯆꯣ__ ꯅꯪ ꯅꯪꯅ ꯃꯤꯍꯨꯟꯗꯨ ꯈꯪꯕꯤꯔꯒ ꯄꯥꯏꯈꯠꯄꯤꯔꯦ
ꯌꯦ ꯄꯥꯏꯈꯠꯇꯦ ꯑꯩ ꯑ ꯑꯗꯨꯗꯣ ꯑꯣ ꯃꯉꯣꯟ ꯃꯉꯣꯟꯗ ꯑꯁ ꯇꯧꯕ ꯌꯥꯗꯦ ꯍꯥꯏ ꯊꯣꯛꯂꯛꯑꯦ ꯍꯥꯏꯌꯦ꯫
ꯎꯝ
ꯑꯗꯣ ꯑ ꯃꯥꯗꯨ ꯃꯥꯖꯨ ꯑꯩꯅ ꯍꯣꯏ ꯍꯥꯏꯔꯒ ꯑ ꯃꯥꯅ ꯇꯧꯔꯛꯇꯕꯅꯤꯅ ꯑꯇꯣꯞꯄꯅ ꯃꯤ ꯑꯃꯅ ꯑꯃꯨꯛ ꯋꯥꯔꯤ ꯁꯥꯁꯦ ꯍꯥꯏꯔ ꯑꯩꯁꯨ ꯍꯣꯏ ꯑꯃꯨꯛ ꯈꯨꯝꯗꯣꯛꯇꯣꯏ ꯈꯨꯝꯗꯣꯏꯅꯦꯕꯀꯣ꯫
ꯎꯝ
ꯃꯥ ꯇꯧꯔꯛꯇꯕꯒꯤꯀꯣ
ꯎꯝ꯫ ꯍꯥꯏꯌꯣ ꯍꯥꯏꯗꯤ ꯃꯤꯅ ꯂꯩꯅꯔꯤꯀꯥꯟꯗꯇ ꯍꯥꯏꯅꯕ ꯀꯥꯟꯗ ꯇꯧꯔꯛꯑꯣ ꯈꯣꯠꯂꯣ ꯃꯇꯥꯡꯗꯣ ꯃꯥꯗꯤ ꯌꯥꯝ ꯈꯪꯖꯗꯕꯅꯦ ꯍꯥꯏꯕ ꯌꯥꯝ ꯄꯪꯕꯅꯦ ꯍꯥꯏꯕ꯫
ꯑꯥ ꯅꯪꯒꯁꯨ ꯂꯥꯎꯊꯠꯅꯩ ꯍꯥꯏꯅꯦ
ꯑꯩꯒꯔꯣ ꯍꯣꯏ ꯑꯁ ꯈꯪꯗꯦ ꯑꯩꯗꯨ ꯃꯤꯍꯨꯟ ꯍꯦꯛ__
ꯍꯦꯛꯇ ꯀꯥꯔꯛꯄ ꯑꯩꯗꯣ ꯃꯤꯉꯣꯟꯗ
ꯍꯩꯔꯣꯃꯅ
ꯍꯣꯏ ꯑꯪ ꯃꯤꯉꯣꯟꯗ ꯅꯪꯅ ꯇꯥꯛꯄꯒꯤ ꯅꯪꯉꯣꯟꯗ ꯑꯈꯥꯡ ꯑꯈꯥꯡꯕ ꯈꯥ__ ꯈꯥꯡꯕ ꯉꯝꯕꯒꯤ ꯄꯥꯡꯒꯟꯗꯣ ꯂꯩꯇꯦꯕ ꯅꯪꯖꯨꯀꯣ
ꯅꯪꯁꯨ ꯅꯪꯁꯨ ꯅꯪꯒꯤ ꯏꯗ ꯆꯦꯜꯂꯤꯗꯣ ꯑꯈꯣꯏꯒꯤ ꯄꯣꯔꯥ ꯆꯞ ꯃꯥꯟꯅꯩꯕ ꯑꯥ ꯆꯤꯡꯗ ꯂꯩꯕꯗꯣ ꯍꯣꯏ ꯑꯩꯈꯣꯏꯒꯤꯗꯣ ꯑꯗꯨꯒꯤ ꯏ ꯂꯧꯋꯦꯕꯀꯣ ꯅꯪꯁꯨ
ꯏ ꯍꯥꯏꯕꯁꯤ ꯀꯃꯥꯏꯅ ꯁꯤꯟꯗꯣꯛꯇꯧꯔꯤꯒꯦ ꯏꯁꯤꯡ ꯍꯥꯞꯆꯤꯟꯂ ꯁꯤꯟꯗꯣꯛꯇꯧ ꯃꯉꯥꯏꯔꯦ꯫
ꯅꯪꯒꯤ ꯏ ꯁꯤꯡꯗꯨ ꯅꯪꯒꯤ ꯍꯛ ꯅꯪꯒꯤ ꯍꯛ ꯆꯥꯡꯗ ꯆꯦꯜꯂꯤꯕ ꯏ ꯁꯤꯡꯗꯣ ꯂꯣꯏ ꯂꯧꯊꯣꯛꯈ꯭ꯔꯣ ꯑꯗꯨꯒ ꯑꯅꯧꯕ ꯑꯃꯨꯛ ꯍꯥꯞꯄꯣ꯫ ꯉꯥꯍꯥꯛ ꯁꯤꯔꯒꯀꯣ
ꯀꯔꯤ ꯅꯨꯄꯤꯅꯣ ꯁꯤꯕꯣ ꯉꯥꯡꯍꯩꯕ ꯈꯔ ꯈꯔ ꯅꯥꯡꯉꯨꯅꯦꯍꯦ꯫
ꯑꯩ ꯁꯥꯏꯟꯇꯤꯁ ꯑꯣꯏ ꯑꯣꯏꯔꯗꯤ ꯑꯗꯨꯒꯨꯝꯕꯗꯣ ꯄꯨꯊꯣꯛꯀꯅꯦꯕ
ꯌꯥꯏꯌꯦ
ꯃꯁꯥꯒꯤ ꯏ ꯃꯁꯥꯒꯤ ꯏ ꯁꯤꯟꯗꯣꯛꯄ ꯌꯥꯕ ꯕ꯭ꯂꯠ ꯒ꯭ꯔꯨꯞ ꯍꯥꯏꯗꯤ ꯑꯩꯗꯣ ꯍꯧꯖꯤꯛ ꯑꯣꯅꯤꯗꯅ ꯑꯗ ꯑꯗꯨꯒꯨꯝꯕꯗꯣ ꯑꯃꯨꯛ ꯑꯦꯒꯨꯝꯕ ꯑꯣꯟꯊꯣꯛꯅꯕ ꯍꯣꯏ ꯑꯇꯣꯞꯄ ꯑꯅꯧꯕꯁꯨ
ꯑꯦꯂꯦꯟꯒꯤ ꯕ꯭ꯂꯠꯇ ꯑꯣꯟꯊꯣꯛꯑꯁꯤꯔ ꯈꯜꯂꯤꯅꯦ ꯍꯧꯖꯤꯛ
ꯈꯪꯗꯦꯅ ꯁꯨꯃꯥꯏꯅ ꯍꯩꯅꯤꯡꯉꯦꯀꯣ
ꯄꯥꯏ ꯂꯩꯇꯦ ꯍꯩꯅꯤꯡꯉꯁꯨ ꯄꯨꯟꯁꯤꯁꯦ ꯄꯨꯛ ꯅꯥꯏꯔꯦ ꯑꯃꯨꯛ ꯆꯥꯛ ꯆꯥꯕ ꯌꯥꯗꯦꯅ ꯃꯣꯔꯣꯛꯀ ꯇꯣꯠꯂꯒ ꯑꯗꯨꯝ ꯇꯥꯕ ꯍꯞꯇꯥ ꯑꯃ ꯁꯨꯔꯦ ꯆꯥꯔꯛꯏꯁꯦ
ꯑ ꯅꯪꯗꯤ ꯉꯁꯤ ꯑꯃꯨꯛ ꯇꯨꯝꯕꯒ ꯆꯥꯕꯒ ꯇꯧꯗꯣꯏꯔꯣ
ꯁꯤꯅꯦ ꯀꯩꯅꯣ ꯑꯩꯒꯤ ꯊꯕꯛ ꯌꯨꯝ ꯈꯔ ꯌꯦꯡꯁꯤꯜꯂꯅꯤ ꯑꯗꯩꯗꯤ ꯐꯣꯟ ꯑꯗꯨꯝ ꯌꯥꯁꯤꯜꯂꯛꯑꯔꯣꯏ ꯑꯗꯨꯒ ꯑꯃꯨꯛ ꯇꯨꯝꯃꯅꯤ
ꯑꯩꯖꯨ ꯇꯨꯝꯗꯣꯏꯅꯤ ꯉꯁꯤꯗꯤ
ꯑꯁ
ꯑꯩꯅ ꯇꯨꯝꯅꯤꯡꯕ ꯃꯇꯝꯗꯣ
ꯎꯝ
ꯑꯗꯨꯗ ꯇꯨꯝꯗ꯭ꯔꯗꯤ ꯑꯩꯗꯤ ꯁꯨꯡꯌꯥ ꯌꯥꯗꯦꯕꯀꯣ
ꯀꯔꯤꯒꯤ
ꯇꯨꯝꯕ ꯌꯥꯗꯦꯕ ꯑꯃꯨꯛ
ꯍꯧꯖꯤꯛ ꯇꯨꯡꯅꯤꯡꯉꯛꯏꯔꯣ ꯍꯥꯏꯁꯦ ꯅꯪꯁꯦ
ꯇꯨꯝꯅꯤꯡꯕ ꯃꯇꯝꯗ ꯇꯨꯝꯗꯣꯏꯅꯦ ꯍꯧꯖꯤꯛ ꯉꯍꯥꯛ ꯂꯩꯔꯦ ꯇꯨꯝꯈ꯭ꯔꯅꯤ ꯑꯈꯣꯏ ꯈꯨꯟꯗꯣ ꯉꯁꯤꯗꯣ
ꯎꯝ
ꯊꯕꯛ ꯁꯨꯑꯦꯕꯀꯣ
ꯑꯥ
ꯑꯩꯁꯨ ꯆꯠꯁꯦꯔꯥꯅꯗꯤ ꯈꯟꯕꯅꯦꯕ
ꯑ
ꯁꯨꯝ ꯅꯨꯡꯉꯥꯏꯇꯕꯗꯣ
ꯑꯩꯗꯤ ꯁꯨꯕꯤꯅꯕ ꯃꯤ ꯂꯩꯇꯕꯒꯤ
ꯍꯣꯏ ꯃꯤꯁꯨ ꯌꯥꯝꯗ꯭ꯔꯦ ꯑꯗꯣ
ꯍꯥꯏꯗꯤ ꯎꯝ ꯅꯨꯄꯥ ꯆꯥ ꯅꯨꯄꯥ ꯃꯆꯥ ꯌꯥꯝ ꯄꯣꯛꯄ ꯗꯔꯀꯥꯔ ꯇꯥꯏ ꯅꯠꯇ꯭ꯔꯥ ꯀꯨꯝꯅꯣꯝꯒꯤ ꯅꯨꯄꯤꯁꯤꯡꯅ ꯇꯧꯕ ꯌꯥꯕ ꯂꯩ ꯅꯨꯄꯥꯁꯤꯡꯅ ꯇꯧꯕ ꯌꯥꯕ ꯂꯩ ꯑꯗꯨꯃꯥꯏꯅ ꯈꯥꯏꯗꯣꯛꯄꯤꯗꯨꯅ ꯅꯨꯄꯥꯒꯤ ꯊꯕꯛ ꯅꯨꯄꯤꯅ ꯇꯧꯕꯁꯨ ꯌꯥꯗꯕꯅꯤꯅ
ꯎꯝ
ꯕꯦꯔꯥ ꯌꯥꯝ ꯀꯥꯏꯌ‌ꯦꯕ
ꯅꯣꯏꯗꯤ ꯍꯣꯏ ꯃꯣꯏꯁꯨ ꯃꯣꯏ ꯊꯕꯛ ꯄꯨꯕ ꯃꯤꯈꯩꯗꯤ ꯁꯥꯎꯅꯤꯡꯉꯝꯗꯣꯏꯅꯦꯕ ꯀꯣ
ꯎꯝ
ꯃꯤ ꯂꯥꯛꯇꯕꯁꯦ
ꯃꯥꯅ‌ꯦ
ꯑꯩꯈꯣꯏꯁꯨ ꯑꯩꯈꯣꯏꯅ ꯊꯕꯛ ꯀꯩꯅꯣ ꯇꯧꯔꯗꯤ ꯂꯤꯗ꯭ꯔ ꯑꯃ ꯑꯣꯏꯔꯗꯤ ꯑꯩꯈꯣꯏ ꯀꯩꯅꯣ ꯂꯥꯛꯇ꯭ꯔꯗꯤ ꯁꯥꯎꯅꯤꯡꯒꯅꯦꯕꯀꯣ ꯑꯩꯈꯣꯏꯁꯨ ꯀꯣ
ꯎꯝ ꯁꯥꯎꯅꯤꯡ ꯇꯥꯕꯅꯤ ꯑꯩ ꯇꯧꯕ ꯃꯤꯅ ꯑꯗꯨꯝ ꯇꯧ ꯂꯩꯔꯕꯅꯤꯅ ꯊꯥꯒꯠꯄꯤ ꯌꯥꯝ ꯊꯥꯒꯠꯅꯤꯡꯉꯥꯏ ꯂꯩꯔꯦ ꯃꯣꯏꯕꯨ
ꯎꯝ ꯍꯣꯏ ꯆꯨꯝꯃꯦ
ꯒ꯭ꯔꯨꯞꯇꯗꯤ ꯑꯩꯈꯣꯏꯅ ꯊꯥꯕꯤꯕꯁꯨ ꯌꯥꯗꯕꯅꯤꯅ
ꯎꯝ
ꯅꯨꯡꯉꯥꯏꯔꯦ ꯃꯣꯏ ꯂꯩꯗꯅ ꯈꯨꯟ ꯄꯥꯜꯂꯤꯕꯅꯤ ꯄꯨꯟꯁꯤ ꯅꯨꯡꯁꯥꯡꯕ ꯑꯣꯏꯔꯁꯅꯨ
ꯑꯩꯈꯣꯏꯒꯤ ꯒ꯭ꯔꯨꯞꯇ ꯑꯝꯇ ꯍꯥꯏꯕꯤꯈ꯭ꯔꯣꯁꯦ
ꯉꯝꯖꯗ꯭ꯔꯦ ꯀꯅꯥꯅ‌‌ꯣ ꯑꯃꯨꯛ ꯃꯁꯛ ꯈꯪꯗꯦꯅ ꯂꯧꯊ‌ꯣꯛ ꯂꯩꯔꯝꯗꯅ ꯑꯃꯨꯛ
ꯑꯗꯨ ꯑꯗꯨꯗ ꯃꯤꯡ ꯁꯦꯡꯗ‌ꯦ ꯍꯥꯏꯌꯦ ꯅꯪꯒꯤ ꯃꯤꯡꯗꯣ
ꯁꯦꯡꯗ꯭ꯔꯥꯁꯨ ꯃꯤꯡ ꯁꯦꯡꯗ꯭ꯔꯁꯨ ꯊꯥꯔꯛꯏꯁꯦ ꯀꯅꯥꯅꯣ ꯇꯧꯔ ꯑꯃꯨꯛ ꯂꯧꯊꯣꯛ ꯂꯩꯔꯝꯗꯅꯀꯣ ꯑꯩ ꯀꯤꯖꯩ ꯑꯩ ꯇꯨꯃꯤꯟ ꯂꯩꯖꯔꯒꯦ
ꯃꯤꯡ ꯁꯦꯡꯗꯕ ꯉꯥꯛꯇ ꯑꯁ ꯑꯩ
ꯅꯪꯒꯤꯗꯤ ꯁꯥꯡ ꯁꯦꯡꯕ ꯃꯥꯜꯂꯦ ꯂꯧꯊꯣꯛꯇꯕ ꯃꯥꯜꯂꯦ
ꯑꯩꯒꯤꯗꯤ ꯁꯦꯡꯉꯦ
ꯅꯪꯗꯤ ꯌꯥꯝ ꯃꯌꯥꯝꯅ ꯈꯪꯍꯧ ꯈꯪ ꯈꯪꯕꯤ ꯎ ꯕꯤꯔꯕ ꯃꯤꯑꯣꯏꯕ ꯍꯥꯏꯕꯗꯨ ꯑꯣꯏꯔꯕꯅꯤꯅ
ꯃꯥꯗ‌ꯣ ꯎꯝ ꯑꯗꯣ ꯏꯕꯥꯟꯅꯤꯗꯣ ꯅꯝꯕ꯭ꯔꯗꯤ ꯂꯩꯅꯗꯦ ꯑꯗꯣ ꯎꯝ ꯃꯤ ꯀꯅꯥꯝꯇ ꯍꯥꯏꯗꯕꯤꯗ ꯍꯥꯏꯗꯤ ꯂꯧꯊꯣꯛꯑꯗꯤꯀꯣ ꯑꯩꯒꯤꯁꯨ ꯂꯧꯊꯣꯛꯇꯧ ꯃꯥꯜꯂꯦꯕ ꯃꯥꯅ ꯃꯤ ꯈꯔꯗ ꯆꯪꯉꯒ ꯑ ꯇꯧꯒꯅꯨ ꯈꯣꯠꯀꯅꯨ ꯍꯥꯏꯗꯅ ꯑꯗꯨꯒꯤ ꯑꯃꯨꯛ ꯇꯨꯃꯤꯟ ꯂꯩꯈꯤꯕ ꯃꯥꯜꯂꯦꯕ ꯃꯥꯗꯣ ꯃꯤ ꯇꯔꯥ ꯍꯦꯟ ꯌꯥꯝ ꯃꯤꯡ ꯁ‌ꯦꯡꯗꯕ ꯃꯤ ꯇꯔꯥ ꯍꯦꯛ ꯂꯧꯊꯣꯛꯄꯅꯦꯍꯦ
ꯑꯁ ꯌꯥꯝꯕꯅꯤ ꯀꯩꯅ‌ꯣꯅ‌ꯦ ꯑꯩ ꯉꯛꯄ ꯁꯤꯗꯤ ꯐꯕꯗꯤ ꯐꯩꯌꯦ ꯃꯥꯅ ꯇꯧꯔꯤꯗꯣ ꯍꯥꯏꯗꯤ ꯁꯦꯡꯗꯣꯛꯏꯅꯦꯕ ꯒ꯭ꯔꯨꯞꯇꯣ ꯑꯋꯥꯠꯄ ꯑꯃ ꯌꯥꯎ
ꯑꯃ‌ꯣꯠꯄ ꯃꯌꯥꯝꯗ‌ꯣ ꯁꯦꯡꯗꯣꯛꯄꯅꯦ
ꯑ ꯁꯦꯡꯗꯣꯛꯆꯥꯔꯤꯅꯦꯕ ꯑꯗꯣ
ꯑꯗꯣ ꯑꯃꯣꯠꯄ ꯃꯌꯥꯝꯗꯣ ꯑꯃꯨꯛ ꯁꯦꯡꯉꯒ ꯑꯃꯨꯛ ꯍꯥꯞꯆꯤꯟꯕꯅꯦꯕ
ꯇꯁꯦꯡ ꯇꯁꯦꯡꯕ ꯑꯩꯈꯣꯏꯗꯤ ꯍꯥ ꯃꯣꯠꯇꯕ ꯑꯩꯈꯣꯏ ꯁꯤꯗꯗꯤ ꯃꯣꯠ ꯂꯦꯅ ꯁꯦꯡꯗꯣꯔꯛꯄꯗꯨꯗ ꯍꯥ ꯈꯔ ꯍꯥꯏꯒꯠꯂꯨꯔꯦ ꯑꯩ
ꯑꯩꯁꯨ ꯃꯥꯁꯤ ꯅꯨꯄꯥꯁꯦ ꯉꯥꯎꯔꯕ ꯈꯟꯕꯅꯦꯕ
ꯑꯇꯣꯞꯄꯗꯁꯨ ꯑꯩꯅ ꯒ꯭ꯔꯨꯞ ꯌꯥꯎꯕꯗꯁꯨ ꯇꯧꯋꯦꯕ ꯑꯗꯨꯒꯨꯝꯗꯣ ꯃꯥ ꯇꯧꯕꯗꯣ ꯑꯗꯣ ꯑꯇꯣꯞꯄꯒꯤ ꯒ꯭ꯔꯨꯞꯇꯁꯨ ꯇꯧꯋꯦ ꯕꯀꯣꯃꯊꯟꯇ ꯅꯠꯇꯦꯕ
ꯑꯝ ꯃꯤꯁꯤꯡꯁꯦ ꯌꯥꯝ ꯅꯣꯛꯅꯤꯡꯕ ꯃꯥꯟꯂꯦ ꯅꯣꯛꯅꯤꯡꯉꯦ ꯅꯣꯛꯅꯤꯡꯉꯦ ꯑꯗꯨꯝ ꯇꯧ ꯂꯩꯔꯦ ꯍꯥꯏꯕ ꯀꯔꯤ ꯀꯔꯤ ꯊꯦꯡꯅꯔꯝꯕꯅꯣ
ꯌꯦꯡꯅꯤꯡꯉꯦ ꯎꯝ ꯀꯩꯅꯣ ꯐꯥꯏꯅꯦꯜ ꯌꯦꯡꯅꯤꯡꯈ꯭ꯔꯦ ꯋꯥꯔꯜ ꯀꯞꯇꯣ
ꯑꯩꯁꯨ ꯐꯥꯏꯅꯦꯜꯁꯦ ꯌꯦꯡꯒꯦ ꯈꯪꯗꯦ ꯖꯨꯂꯥꯏ ꯊꯥ ꯀꯨꯟ ꯇꯥꯡ ꯀꯨꯟꯅꯤꯊꯣꯏ ꯀꯨꯟꯇꯔꯦꯠꯀꯨꯝꯕ ꯇꯥꯔꯝꯗꯧ ꯃꯥꯟꯗ꯭ꯔꯣ
ꯑꯁ ꯀꯥꯡ ꯇꯔꯥ ꯃꯥꯄꯜꯗꯗꯤ ꯇꯥꯗꯦ ꯑꯁꯨꯃꯥꯏꯅꯗꯤ ꯍꯥꯏꯈꯤꯒꯨꯝ ꯇꯧꯕꯅꯦ ꯑꯗꯣ
ꯑꯗꯣ ꯑꯗꯣ ꯗꯦꯠ ꯅꯥꯏꯟꯇꯤꯟꯗꯣ ꯀꯩ ꯅꯨꯃꯤꯠ ꯇꯥꯖꯥꯠꯅꯣ ꯐꯔꯛ ꯇꯥꯕ ꯁꯇꯔꯗꯦꯒꯨꯝꯕ ꯇꯥꯔꯔꯦ ꯐꯒꯗꯕ
ꯅꯣꯏ ꯅꯆꯤꯜꯅꯥꯎ ꯃꯌꯥꯝ ꯄꯨꯟꯁꯤꯜꯂꯒ ꯌꯦꯡꯉꯣ
ꯑꯗꯣ ꯌꯨꯝ ꯆꯠꯅꯕꯅꯦ ꯁꯇꯔꯗꯦꯗ ꯁꯇꯔꯗꯦꯗ ꯑꯩꯅ ꯍꯥꯏꯔꯤꯁꯦ ꯁ꯭ꯇꯔꯗꯦꯗ ꯌꯨꯝ ꯆꯠꯂꯗꯤ ꯌꯥꯏꯗꯅ
ꯌꯥꯏꯌꯦ ꯌꯥꯏꯌꯦ ꯑꯁ ꯅꯪ ꯌꯨꯝ ꯑꯃꯨꯛ ꯍꯜꯂꯨꯒꯦ ꯍꯥꯏ ꯅꯌꯨꯝ ꯆꯠꯊꯣꯛ ꯆꯠꯁꯤꯟ ꯇꯧꯈꯤꯕꯁꯤꯅ
ꯑꯩꯁꯦ ꯈꯪꯗ꯭ꯔꯦꯅ ꯏꯁꯥꯁꯨ ꯒ꯭ꯌꯥꯟ ꯇꯥꯗ꯭ꯔꯦ
ꯑꯁ